ꯑꯦ ꯑꯁ ꯄꯥꯎ ꯐꯥꯎꯅꯗꯕ ꯀꯨꯏꯔꯦ ꯀꯔꯤꯁꯨ ꯇꯧꯗꯦ ꯑꯗꯨꯝ ꯐꯝꯃꯒ ꯂꯩꯌꯦ ꯅꯣꯏꯗꯤ ꯅꯪꯗꯤ
ꯑꯩꯗ ꯍꯧꯖꯤꯛ ꯈꯛꯇ ꯍꯧꯒꯠꯇ ꯉꯥꯏꯔꯤꯗ
ꯑꯣ
ꯗꯧꯔꯤꯒꯦ
ꯑꯦ ꯇꯝ ꯂꯩ
ꯑꯣ
ꯅꯪ ꯅꯪꯒ ꯄꯥꯎ ꯐꯥꯎꯅꯒꯦ ꯇꯧꯔꯒ ꯅꯍꯥꯟꯁꯨ ꯑꯗꯨꯝ ꯐꯪꯗ꯭ꯔꯦ ꯚ ꯑꯥꯏꯤ ꯄ ꯃꯥꯂꯦꯍꯦ ꯅꯪ
ꯑꯗꯨꯝ ꯇꯣꯛꯒ ꯂꯩꯔꯦ ꯅꯍꯥꯟꯁꯨ ꯅꯦꯠꯋꯔꯛꯁꯨ ꯐꯠꯇꯕ ꯉꯔꯥꯡꯁꯨ
ꯑꯗꯣ ꯃꯇꯥꯡ ꯂꯩꯌꯦ ꯑꯗꯨꯝ ꯐꯠꯇꯕ ꯃꯇꯥꯡ ꯇꯧꯕ ꯌꯥꯗꯕ ꯃꯇꯥꯡ ꯂꯩꯌꯦ
ꯎꯝ ꯑꯗꯨꯝ ꯀꯩ ꯌꯦꯟꯁꯥꯡ ꯆꯥꯔꯒꯦ
ꯆꯥꯛ ꯆꯥꯗ꯭ꯔꯤꯌꯦ ꯕ꯭ꯔꯦꯛꯐꯥꯁ ꯇꯧꯔꯦ ꯅꯪꯗꯤ
ꯑꯣ ꯑꯩꯗꯤ ꯆꯥꯔꯦ ꯀꯥꯡꯊꯣꯏ ꯆꯥꯔꯦ ꯑꯩꯈꯣꯏꯗꯤ
ꯑꯣ ꯍꯥꯎꯔꯅꯤ ꯀꯥꯡꯁꯣꯏꯗꯣ ꯃꯣꯔꯣꯛ ꯃꯦꯠꯄ꯭ꯔꯣ
ꯑꯩꯒꯤ ꯐꯣꯟꯁꯦ ꯀꯔꯤꯒꯤꯔꯥ ꯇꯥꯕ꯭ꯔꯥ
ꯑꯥꯎ ꯇꯥꯏꯌꯦꯌꯦ
ꯑꯣ ꯑꯣ
ꯃꯣꯔꯣꯛ ꯃꯦꯠꯄꯒ ꯇꯧꯗ꯭ꯔꯣ
ꯃꯣꯔꯣꯛ ꯃꯦꯠꯄꯁꯨ ꯇꯧꯋꯦ ꯍꯥꯎꯅ ꯆꯥꯔꯦ ꯉꯁꯤ ꯏꯅꯤꯡꯕꯧꯅ ꯊꯣꯡꯕꯩ
ꯎꯝ ꯑꯟꯖꯤꯡꯅ ꯊꯣꯡꯉꯗꯦ ꯌꯥ
ꯍꯣꯏ ꯑꯗꯨꯝ ꯀꯩ ꯀꯩ ꯍꯣꯠꯅꯔꯤꯒꯦ ꯅꯪꯗꯤ
ꯑꯁ ꯊꯕꯛ ꯑꯐꯪ ꯑꯐꯪ ꯑꯂꯩ ꯑꯂꯩꯕ ꯇꯧꯔꯦꯗ ꯐ꯭ꯔꯤꯗ ꯂꯩꯗꯧ ꯁꯔꯨꯛ ꯑꯣ ꯑꯣꯏꯅ
ꯑꯣ ꯑꯗꯨꯅ ꯐꯔꯦ ꯍꯣꯏ ꯅꯣꯏꯗꯤ ꯈꯔꯕꯨꯗꯤ ꯄꯩꯁꯥ ꯇꯥꯜꯂꯦꯗꯅ ꯑꯩꯉ ꯑꯩꯈꯣꯏꯗꯒꯤ ꯍꯦꯟꯅ ꯇꯥꯟꯕ ꯌꯥꯌꯦ ꯄꯥꯔꯠ ꯇꯥꯏꯝ ꯑꯣꯏꯔꯁꯨꯀꯣ ꯑꯗꯨꯝ ꯇꯥꯟꯕ ꯌꯥꯏꯑꯕ ꯅꯣꯏꯗꯤ ꯂꯩꯁꯥꯕꯤ ꯑꯣꯏꯕꯅꯤꯅꯀꯣ ꯑꯩꯈꯣꯏꯗꯤ ꯑꯉꯥꯡ ꯂꯩꯕꯒꯤ ꯊꯣꯛꯄꯁꯨ ꯌꯥꯗ꯭ꯔꯦ ꯎꯄꯥꯏ ꯂꯥꯏꯇ꯭ꯔꯦ ꯑ
ꯄꯣꯝ ꯄꯥꯏꯗ ꯌꯥꯗꯕꯅꯦ
ꯀꯩꯅ ꯍꯥꯏꯗꯤ ꯑꯗꯨꯝ ꯃꯤ ꯎ ꯀꯩꯅꯣꯒꯨꯝꯕꯗ ꯔꯦꯁꯇꯨꯔꯥꯟꯒꯨꯝꯕꯗ ꯀꯩ ꯑꯣꯐꯤꯁ ꯃꯆꯥꯒꯨꯝꯕꯗ ꯊꯕꯛ ꯇꯧꯅꯤꯡꯉꯁꯨ ꯑꯩꯈꯣꯏꯗꯤ ꯎꯄꯥꯏ ꯂꯩꯇ꯭ꯔꯦ ꯍꯧꯖꯤꯛꯇꯤ ꯑꯉꯥꯡ ꯂꯩꯔꯕꯅꯤꯅ ꯑ
ꯍꯌꯦꯡꯋꯥꯏ ꯆꯥꯎꯔꯀꯥꯟꯗ ꯕꯣꯔꯗꯤꯡ ꯀꯩꯀꯥ ꯊꯝꯃꯒ ꯆꯠꯂꯣ ꯇꯥꯅꯤꯡꯉꯗꯤ
ꯎꯝ ꯑꯗꯨꯕꯨꯅꯤ ꯉꯥꯏꯔꯤꯁꯦ
ꯀꯨꯏꯔꯔꯣꯏꯗ ꯆꯥꯎꯈꯠꯂꯦꯗꯅ
ꯑꯃꯨꯛ ꯆꯥꯎꯎꯔꯦ ꯑꯃꯨꯛ ꯑꯃ ꯂꯩꯔꯗꯤ ꯂꯣꯏꯔꯦꯗꯅ
ꯑꯦ ꯑꯃ ꯑꯃ ꯄ꯭ꯔꯣꯁꯦꯁꯤꯡ ꯑꯃ ꯇꯧꯔꯝꯃꯅꯤ ꯈꯪꯉꯤꯗ
ꯀꯔꯤꯅꯣ ꯑꯗꯨꯕꯨꯗꯤ ꯎꯄꯥꯏ ꯂꯩꯇꯦ ꯎꯄꯥꯏ ꯂꯩꯇ꯭ꯔꯤꯌꯦ ꯍꯧꯖꯤꯛ
ꯎꯝ
ꯍꯪꯗ꯭ꯔꯤ ꯍꯥꯏꯕ
ꯑꯗꯨꯅꯦ ꯋꯥꯕꯅꯦ ꯉꯥꯏꯍꯥꯛ ꯂꯩꯔꯒ ꯇꯧꯑꯣ
ꯍꯣꯏ ꯍꯣꯏ ꯏꯆꯦꯅ ꯍꯥꯏꯕ ꯏꯜꯂꯒꯦ
ꯐ ꯐꯒꯤꯅꯤꯀꯣ
ꯐꯥꯒꯤ ꯅꯠꯇꯦ ꯑꯁꯦꯡꯕꯅꯦ ꯐꯥꯒꯤ ꯇꯥꯍꯟꯒꯅꯨ
ꯑꯁꯦꯡꯕꯅꯦ ꯅꯪꯅ ꯍꯥꯏꯁꯤꯦ ꯆꯨꯝꯃꯦ
ꯉꯔꯥꯡꯗꯣ ꯑꯩꯈꯣꯏ ꯕꯣꯛꯁꯨ ꯐꯣꯟ ꯇꯧꯔꯛꯑꯦ ꯎꯝ ꯅꯪꯤ ꯅꯟ ꯅꯦ ꯅꯩꯅꯗꯣ
ꯑꯣ ꯑꯣ ꯑꯣ ꯍꯣꯏ ꯍꯣꯏ ꯅꯃꯅꯤ ꯐꯣꯟ ꯐꯖꯅ ꯇꯧꯕ꯭ꯔꯅꯦ ꯑꯗꯣ ꯅꯍꯥꯟ ꯑꯦ ꯅꯠꯇꯦ ꯅꯪꯒꯤꯕꯨꯕ ꯑꯃ ꯃꯈꯥꯗ ꯂꯩꯕꯗꯣ ꯑꯗꯨ ꯅꯥꯕ ꯐꯔꯕꯣ
ꯑꯁ ꯈꯪꯗꯦꯗ ꯊꯋꯥꯏꯗꯤ ꯅꯨꯡꯉꯥꯏꯇꯦ ꯍꯥꯏꯗꯤ ꯍꯥꯏꯅꯤꯡꯗꯦ ꯑꯗꯣ
ꯑꯣ
ꯑꯁ ꯀꯩꯅꯣ ꯐꯥꯒꯗꯕ ꯃꯥꯟꯗ꯭ꯔꯦꯗ ꯎꯄꯥꯏ ꯂꯩꯇꯦ ꯈꯜꯂꯔꯒ ꯀꯣ
ꯎꯝ ꯃꯥꯁꯨ ꯌꯥꯝ ꯋꯥꯔꯝꯅꯤ ꯑꯗꯨꯝ ꯅꯥꯔꯒ ꯂꯩꯕꯗꯣ
ꯃꯥꯒꯤ ꯍꯧꯕꯁꯦ ꯀꯨꯏꯔꯦ ꯑꯩꯅ ꯀ꯭ꯂꯥꯁ ꯑꯦꯠ ꯇꯝꯃꯤꯉꯩ ꯒꯤ ꯅꯥꯕ ꯍꯧꯔꯕꯅꯦ ꯃꯥꯗꯣ
ꯑꯣ ꯑꯁ ꯑꯗꯨꯗꯤ ꯀꯔꯦꯍꯦ
ꯑꯗꯨꯅꯦꯦ ꯋꯥꯔꯕꯅꯦ ꯎꯄꯥꯏ ꯂꯩꯇꯦꯗꯅ ꯐꯍꯟꯅꯤꯡꯉꯁ
ꯑꯩ ꯐꯣꯟꯁꯦ ꯑꯗꯨꯝ ꯂꯥꯛ ꯂꯩꯔꯦꯕ ꯑꯩꯅ ꯃꯤ꯭ꯌꯨꯠ ꯊꯝꯒꯦ ꯇꯧꯔꯒ ꯌꯥꯗꯕ
ꯑ
ꯅꯪꯉꯣꯟꯗ ꯇꯥꯕ꯭ꯔꯥ
ꯇꯥꯗꯦꯗ
ꯑꯣ ꯇꯥꯗ꯭ꯔꯗꯤ ꯌꯥꯔꯦ ꯍꯩ ꯈꯪꯗ꯭ꯔꯦ ꯍꯥꯥ
ꯁꯦꯡꯅ ꯐꯖꯅ ꯇꯥꯏꯌꯦ ꯉꯁꯤꯗꯤ ꯑꯗꯨꯝ ꯐꯖꯅ ꯇꯥꯏꯌꯦ
ꯑꯣ ꯉꯁꯤ ꯁꯤꯗꯤ ꯐꯖꯅ ꯇꯥꯏ ꯅꯍꯥꯟ ꯇꯥꯗꯕꯅꯦ ꯀꯔꯤ ꯅꯦꯠꯋꯛ ꯐꯠꯇꯕꯗꯣ ꯑꯩꯈꯣꯏ ꯀꯣꯏꯗꯥ
ꯑꯥꯎ ꯑ ꯇꯧꯋꯦ ꯇꯧꯋꯦ
ꯎꯝ
ꯆꯤꯡꯗꯗꯤ ꯅꯦꯠꯋꯥꯛ ꯈꯔ ꯐꯠꯇꯕꯅꯤꯅ ꯉꯁꯤ ꯆꯠꯊꯣꯛꯑꯔꯣꯏ ꯉꯁꯤ ꯌꯨꯝ ꯂꯩꯒꯅꯤ
ꯑꯣ
ꯅꯨꯡꯉꯥꯏꯔꯦ ꯑꯗꯨꯝ ꯌꯨꯝꯗ ꯂꯩꯔꯒ ꯑꯗꯨꯝ ꯍꯥ ꯇꯤꯚꯤꯒꯨꯝꯕ ꯌꯦꯡꯉꯒ ꯐꯨꯠꯕꯣꯜꯒꯨꯝꯕ ꯌꯦꯡꯕ꯭ꯔꯥ ꯅꯪꯗꯤ
ꯌꯦꯡꯕ ꯐꯪꯉꯗꯤ ꯌꯦꯡꯉꯦ ꯌꯦꯡꯕ ꯐꯪꯗ꯭ꯔꯗꯤ ꯌꯦꯡꯗ꯭ꯔꯦ
ꯎꯝ ꯑꯩꯗꯤ ꯁꯨꯌꯦꯡ ꯌꯦꯡꯗꯦ ꯅꯍꯥꯟ ꯃꯦꯁꯤ ꯃꯦꯁꯤ ꯁꯅꯕꯗꯨꯗꯤ ꯌꯦꯡꯉꯦ ꯃꯦꯁꯤꯒ ꯖꯣꯔꯗꯟꯗꯣ
ꯑꯥꯎ
ꯌꯦꯡꯉꯦ ꯑꯇꯩꯗꯤ ꯌꯦꯡꯗ꯭ꯔꯦ ꯑꯗꯨꯗꯤ ꯃꯣꯔꯅꯤꯡꯗ ꯑꯣꯏꯕꯒꯤꯀꯣ ꯑꯌꯨꯛꯇ ꯑꯣꯏꯕꯒꯤ ꯅꯨꯡꯗꯥꯡꯗꯒꯨꯝꯕ ꯑꯣꯏꯔ ꯑꯗꯨꯗꯤ ꯑꯩ ꯑꯩꯗꯤ ꯌꯦꯡꯗ꯭ꯔꯦ ꯎꯄꯥꯏ ꯂꯩꯇꯦ ꯂꯩꯁꯥꯕꯤꯁꯤꯡꯐꯥꯎ ꯌꯦꯡꯕ ꯁꯪꯗꯦꯕ ꯅꯨꯡꯗꯥꯡꯗ
ꯑꯁ ꯑꯩꯐꯥꯎ ꯌꯦꯡꯗꯦꯗ
ꯍꯣꯏ ꯍꯣꯏ ꯇꯨꯝꯅꯤꯡꯕꯁꯤꯅ ꯑꯩꯗꯤ ꯈꯥꯡꯕ ꯉꯝꯗꯦ
ꯇꯨꯝꯕꯅ ꯍꯦꯟꯅ ꯂꯨꯏꯅ ꯇ꯭ꯔ ꯑꯗꯨꯒꯨꯝꯕꯗꯨꯗꯤ ꯍꯥꯏꯂꯥꯏꯠꯁ ꯚꯤꯗꯤꯑꯣꯒꯨꯝꯕ ꯌꯦꯡꯕ ꯑꯃꯨꯛ ꯀꯣꯟꯅ ꯌꯥꯏ
ꯍꯣꯏ ꯃꯤꯅꯗꯤ ꯍꯥꯏꯕꯅꯦ ꯂꯥꯏꯐꯁꯦ ꯍꯦꯟꯅ ꯅꯨꯡꯉꯥꯏꯌꯦꯗꯤ ꯍꯥꯏ
ꯎꯝ ꯎꯝ ꯍꯥꯏꯗꯤ ꯇꯤꯚꯤꯗ ꯄꯨꯟꯅ ꯌꯦꯡꯉꯗꯤ ꯅꯨꯡꯉꯥꯏꯕꯀꯣ
ꯎꯝ ꯍꯣꯏ ꯃꯔꯨꯞꯁꯤꯡꯒ ꯃꯤ ꯌꯥꯝ ꯐꯝꯃꯒꯀꯣ ꯑꯗꯨꯝ ꯇꯤꯚꯤꯗ ꯄꯨꯟꯅ ꯂꯥꯏꯐꯇ ꯌꯦꯡꯕꯗꯣ ꯑꯗꯨ ꯍꯦꯟꯅ ꯅꯨꯡꯉꯥꯏꯔꯝꯒꯅꯤ
ꯀꯥꯡꯒꯨ ꯑꯃꯅ ꯔꯣꯅꯥꯜꯗꯣ ꯐꯦꯟꯁ ꯀꯥꯡꯕꯨ ꯑꯃꯅ ꯃꯦꯁꯤ ꯐꯦꯟꯁ ꯀꯥꯡꯕꯨ ꯑꯃꯅ ꯕ꯭ꯔꯥꯖꯤꯜ ꯑꯃꯥꯏ ꯇꯧꯔꯒ
ꯃꯣꯏ ꯀꯩꯅꯣ ꯑꯩꯈꯣꯏꯗꯗꯤ ꯃꯣꯏ ꯄꯨꯄꯨꯅ ꯀꯩꯅꯣꯅꯦ ꯔꯣꯅꯦꯜꯗꯣꯅꯦ ꯑꯩꯈꯣꯏ ꯏꯃꯥꯒꯤ ꯃꯥꯒꯤ ꯃꯄꯥꯅ ꯃꯦꯁꯤꯅꯦ ꯑꯩꯈꯣꯏꯗꯤ ꯑꯅꯤ ꯂꯩꯔꯕꯅꯤ ꯑꯩꯗꯤ ꯑꯩꯗꯤ ꯀꯔꯤꯁꯨ ꯅꯠꯇꯦ ꯀꯅꯥꯒꯤ ꯐꯦꯟꯁꯨ ꯅꯠꯇꯦ ꯃꯕꯥꯅꯤꯒꯤ ꯐꯦꯟ ꯅꯠꯇꯦ ꯑꯗꯨꯝ ꯑꯩꯗꯤ ꯄꯪꯌꯥ ꯌꯥꯏ ꯄꯪꯌꯥ ꯌꯥꯏ ꯑꯩ ꯅꯍꯥꯟ ꯀꯩꯅꯣ ꯌꯦꯡꯕꯗꯣ ꯖꯔꯗꯟꯕꯨ ꯅꯨꯡꯁꯤꯕꯅꯦ ꯃꯦꯁꯤꯒ ꯁꯥꯟꯅꯕꯗꯣ ꯅꯨꯡꯁꯤꯌꯦ ꯃꯣꯏꯕꯨ
ꯅꯪꯅ ꯁꯞꯄꯣꯔꯠ ꯇꯧꯕꯁꯦ ꯑꯗꯨꯗꯤ ꯑꯉꯝ ꯑꯉꯝꯕꯗꯣ ꯇꯧꯕꯅꯤꯅꯦ
ꯍꯣꯏ ꯑꯉꯝꯗ ꯉꯝꯗ꯭ꯔꯗꯤꯀꯣ ꯉꯝ ꯉꯝꯗꯕ ꯇꯤꯝꯗꯣ ꯑꯗꯨ ꯑꯗꯨ ꯅꯨꯡꯁꯤꯕ ꯑꯃꯨꯛꯀ ꯑꯩꯅ
ꯌꯥ ꯌꯥꯏ ꯂ ꯃꯤꯖ ꯑꯩ ꯃꯥꯛꯇꯤꯒꯦ
ꯐꯨꯜ ꯃꯥꯔꯛ ꯄꯤꯗꯧ ꯃꯥꯜꯂꯦ ꯅꯪꯗꯤ
ꯄꯦ
ꯀꯩꯅꯦ ꯆꯠꯊꯣꯛꯀꯗ꯭ꯔꯥ
ꯍꯌꯦꯡ ꯂꯣ
ꯑꯥ
ꯍꯌꯦꯡ ꯆꯛꯀꯅꯦ ꯎꯝ
ꯑꯉꯥꯡ ꯑꯉꯥꯡ ꯑꯩ ꯃꯊꯛꯇ ꯀꯥꯔꯒ ꯂꯩꯌꯦ
ꯑꯣ
ꯑꯗꯨꯝ ꯐꯝꯃꯒ ꯄꯣꯊꯥꯔꯒ ꯅꯪꯕꯨ ꯄꯥꯎ ꯐꯥꯎꯅꯕꯅꯦ ꯅꯨꯡꯉꯥꯏ ꯅꯨꯡꯉꯥꯏꯅ ꯂꯩꯔꯝꯒꯅꯤꯀꯣ ꯍꯥꯏꯅ ꯅꯪꯕꯨ ꯅꯤꯡꯁꯤꯡꯕꯒꯤ
ꯃꯊꯛꯇ ꯐꯝꯃꯒ ꯚ꯭ꯌꯨꯗꯣ ꯌꯦꯡꯒ ꯅꯨꯡꯉꯥꯏꯔꯝꯃꯅꯤꯅꯦ
ꯑꯉꯥꯡ ꯗꯤ ꯃꯥ ꯃꯥ ꯕꯕꯣꯛ ꯈꯣꯏꯒ ꯂꯩꯔꯦ ꯅꯨꯡꯁꯥ ꯆꯥꯗꯦ ꯑꯩꯒꯤ ꯃꯐꯝꯗ ꯑꯣ ꯍꯧꯖꯤꯛꯄꯨꯗꯤ ꯍꯣꯏ ꯑꯩꯈꯣꯏ ꯍꯣꯏꯅꯗꯤ ꯅꯨꯡꯁꯥ ꯆꯥꯏꯌꯦ ꯅꯣꯏ ꯑꯗꯨꯗꯤ
ꯑꯩꯈꯣꯏꯗ ꯁꯥꯏ
ꯑꯣ
ꯌꯥꯝ ꯀꯟꯅ ꯁꯥꯕ ꯅꯠꯇꯦꯗ
ꯅꯨꯪꯁꯥ ꯁꯥꯌꯦ ꯀꯟꯅ ꯁꯥꯏꯌꯦꯗ ꯁꯤꯗꯗꯤ ꯃꯩ ꯂꯥꯛꯄꯅꯦ ꯍꯣꯏ ꯉꯁꯥꯏ ꯑꯩ ꯌꯨꯝꯗ ꯂꯩꯕ ꯃꯇꯝꯗ ꯃꯩ ꯂꯥꯛꯄꯅꯦ
ꯃꯩ ꯂꯥꯛꯑꯗꯤ ꯅꯦꯠꯋꯥꯛ ꯐꯥꯕꯅꯦ
ꯑꯁ ꯒ꯭ꯌꯥꯟ ꯇꯥꯗꯦ ꯅꯦꯠꯋꯥꯔꯛꯀꯤꯁꯦ ꯃꯩ ꯂꯥꯛꯑꯁꯨ ꯃꯔꯛ ꯃꯔꯛꯇ ꯑꯗꯨꯝ ꯅꯨꯡꯉꯥꯏꯇꯦ
ꯎꯝ
ꯑꯩꯈꯣꯏꯒꯤ ꯀꯩꯅꯣ ꯑꯩꯈꯣꯏ ꯈꯨꯟꯒꯤ ꯇꯋꯥꯔꯗꯣ ꯅꯨꯡꯉꯥꯏꯇꯦꯗ
ꯎꯝ ꯎ
ꯅꯨꯡꯁꯥ ꯁꯥꯏ ꯍꯧꯖꯤꯛꯇꯤ ꯌꯥꯝ ꯀꯟꯅ ꯁꯥꯏ ꯑꯩ ꯑꯃꯨꯛ ꯆꯠꯅꯤꯡꯉꯥꯏ ꯇꯥꯟꯈ꯭ꯔꯦ
ꯎꯔꯨꯝ ꯗ꯭ꯔꯣꯚ ꯃꯗꯣ
ꯎꯝ ꯑꯁ ꯑꯩ ꯀꯩꯅꯣ ꯑꯣꯆꯥꯛ ꯄꯤꯉꯥꯏ ꯂꯥꯛꯄꯅꯦ ꯑꯩꯈꯣꯏꯒꯤ ꯑꯣ ꯌꯥꯝ ꯂꯩꯕꯅꯦ ꯁꯤꯗ ꯑꯣꯛꯐꯥꯝ ꯂꯩꯕꯅꯦ
ꯈꯪ꯭ꯔꯦ
ꯑꯗꯨꯗꯛꯆꯥꯛ ꯄꯤꯔꯒ ꯑꯃꯨꯛ ꯍꯟꯗꯣꯏꯅꯤ ꯑꯣ ꯑꯃꯨꯛ ꯍꯧꯖꯤꯛ ꯄꯣꯊꯥꯕꯅꯤ ꯏꯊꯟꯗ ꯆꯠꯄꯅꯦ ꯑꯩ ꯅꯨꯄꯥꯗꯤ ꯑꯥꯗ ꯐꯝꯃꯒ ꯂꯩ ꯑꯥ ꯀꯩꯅꯣꯗ
ꯎꯝ
ꯇꯅꯌꯥ ꯑꯃꯅꯇ ꯅꯪꯒꯤ ꯌꯨꯝ ꯃꯤ ꯌꯨꯝꯗ ꯂꯥꯛꯀꯗ꯭ꯔꯥ ꯂꯥꯛꯑꯣ ꯀꯣ
ꯂꯥꯛꯀꯅꯦ ꯈ꯭ꯔꯤꯁꯃꯥꯁꯇ
ꯎꯝ ꯈ꯭ꯔꯤꯁꯃꯥꯁꯗꯤ ꯌꯥꯝ ꯂꯥꯞꯈ꯭ꯔꯦꯍꯦ ꯅꯨꯡꯉꯥꯅꯤꯅ ꯂꯩꯌꯣ ꯃꯥꯜꯂꯦ
ꯅꯨꯡꯉꯥꯏꯕ꯭ꯔꯥ ꯅꯨꯡꯉꯥꯏꯇꯕ꯭ꯔꯥ ꯍꯤꯡꯉꯗꯤ ꯌꯥꯔꯦꯅ ꯄꯪꯂꯩ ꯂꯩꯕꯅꯤꯗ
ꯋꯥ ꯉꯥꯡꯕ ꯌꯥꯝ ꯍꯩꯔꯝꯃꯤꯁꯤ ꯅꯨꯄꯤꯁꯦ ꯊꯥꯖꯗꯦꯅ ꯁꯛꯇꯣ
ꯑꯩꯕꯨ ꯑꯗꯨꯃꯥꯏꯅ ꯍꯥꯏꯒꯜꯂꯦ ꯃꯤ ꯃꯌꯥꯝ ꯗꯛꯁꯦ ꯑꯩꯅ ꯐꯣꯟ ꯇꯧꯔꯛꯄ ꯃꯤꯈꯩꯁꯦ
ꯌꯥꯝ ꯍꯩꯔꯝꯃꯤꯍꯦ ꯅꯆꯦ ꯅꯆꯦ ꯑꯩꯉꯣꯟꯗꯒꯤ ꯍꯦꯜꯂꯦꯍꯦ ꯋꯥ ꯉꯥꯡꯕ ꯌꯥꯝ ꯍꯩꯔꯝꯃꯦ ꯑꯩꯗꯤꯀꯣ ꯄꯨ꯭ꯔꯥ ꯞꯁꯅꯦ ꯞꯁ ꯒꯦꯝꯗ ꯍꯥꯏꯗꯥꯏꯅꯦ ꯄ꯭ꯔꯣꯒ ꯞꯁ ꯂꯩꯕꯗꯣ ꯒꯦꯝꯒꯨꯝꯕꯗꯤ ꯅꯍꯥꯟꯋꯥꯏ ꯁꯅꯕ꯭ꯔꯥ
ꯗꯤ ꯑꯦꯝ ꯁꯥꯟꯅꯩ ꯑꯦꯝ ꯑꯦꯜ ꯁꯥꯟꯅꯩ
ꯑꯩꯁꯨꯅꯦ ꯍꯧꯖꯤꯛꯀꯥꯟꯗꯤ ꯎꯄꯥꯏ ꯂꯩꯇ꯭ꯔꯦ
ꯎꯝ ꯗꯔꯀꯥꯔ ꯇꯥꯗꯦ ꯑꯉꯥꯡꯁꯦ ꯑꯉꯥꯡ ꯕꯦꯛ ꯁꯥꯏꯗꯠꯇ ꯌꯥꯜꯂꯒ
ꯑꯗꯣ ꯁꯥꯟꯅꯅꯤꯡꯕꯁꯨ ꯑꯐꯥꯎꯗ꯭ꯔꯦ ꯍꯧꯖꯤꯛꯀꯥꯟꯗꯤ
ꯑꯣ ꯑꯩꯁꯨ ꯐꯥꯎꯗ꯭ꯔꯦ ꯀꯩꯒꯤꯅꯣ ꯈꯪꯗꯦ ꯃꯇꯥꯡ ꯃꯇꯝꯗꯅ ꯈꯪꯗꯦ
ꯎꯝ ꯑꯣꯏꯔꯝꯃꯨꯅꯦ ꯑꯗꯣ ꯑꯩꯈ ꯏꯃꯥꯟꯅꯕꯤꯁꯤꯡꯗꯤ ꯁꯥꯟꯅꯔꯤꯌꯦ ꯌꯨꯝ ꯌꯨꯝ ꯄꯥꯟꯗꯒ ꯑꯃ ꯑꯅꯤ ꯑꯍꯨꯝ ꯂꯩꯕꯗꯣ ꯑꯗꯨꯝ ꯁꯥꯟꯅꯔꯒ ꯂꯩ ꯃꯣꯏꯗꯤ ꯍꯧꯖꯤꯛꯐꯥꯎ ꯑꯩꯅ ꯑꯁ ꯂꯩꯁꯥꯕꯤ ꯑꯔꯤꯕꯤꯁꯤꯡꯗꯣ ꯑꯃꯨꯛꯀ ꯁꯥꯟꯅꯕ꯭ꯔꯅꯦ ꯍꯥꯏꯋ ꯑꯩꯅ ꯍꯥꯏꯕꯤꯕꯅꯦ ꯃꯣꯏꯗꯤꯦ ꯑꯗꯨꯝ ꯅꯨꯡꯉꯥꯏ ꯍꯥꯏ
ꯎꯝ
ꯇꯣꯛꯃꯤ ꯃꯅꯤꯍꯦ ꯅꯨꯡꯉꯥꯏ ꯃꯥꯅꯦꯦ ꯍꯣꯏ
ꯖꯥ ꯖꯥꯠꯇꯤ ꯊꯦꯡꯅꯩ ꯑꯩꯁꯨ
ꯑꯦꯃꯤꯅ ꯁꯅꯥ ꯁꯅꯥ ꯇꯅꯗꯤ ꯇꯨꯗꯕꯅꯤ ꯍꯥꯏ ꯕꯥꯔꯣ ꯐꯥꯎ ꯑꯗꯨꯝ ꯁꯅꯔꯒ ꯑꯃꯨꯛ ꯇꯨꯝꯕ ꯃꯔꯛ ꯃꯔꯛꯇꯗꯤ ꯄꯨꯡ ꯑꯃ ꯐꯥꯎ ꯄꯨꯡ ꯑꯅꯤ ꯐꯥꯎꯗ ꯁꯥꯟꯅꯕ ꯅꯨꯃꯤꯠ ꯂꯩꯌꯦ
ꯎꯝ
ꯇꯧꯕꯅꯤꯍꯦ ꯑꯩ ꯍꯧꯒꯠꯄ ꯊꯦꯡꯕ ꯑꯃꯨꯛꯀ ꯄꯨꯔꯥ ꯒꯨꯟꯗꯥ ꯃꯥꯟꯕꯅꯦ ꯑꯗꯨꯒꯤ ꯃꯇꯝꯗꯣ ꯑꯁ ꯂꯣꯏꯔꯦꯍꯦ
ꯀꯔꯝ ꯀꯔꯝꯕ ꯍꯦꯔꯣ ꯄꯥꯏꯒꯦ
ꯑꯁ